ꯇꯥꯕ꯭ꯔꯣ
ꯑꯧ ꯇꯥꯏꯌꯦ
ꯑꯣꯏ ꯑꯩ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤ ꯑꯩ ꯆꯥꯛ ꯏꯦꯟꯁꯥꯡ ꯊꯣꯅꯉꯥꯏ ꯇꯟ ꯇꯟꯕꯒꯤ ꯑꯗꯨ ꯈꯜꯂꯨꯔꯒ ꯃꯊꯥ ꯁꯥꯏꯅꯦꯍꯦ ꯅꯌꯥꯝꯕꯁꯦ꯫
ꯑꯧ ꯑꯗꯨꯝ ꯊꯣꯡꯉꯨ ꯀꯩꯅꯣ ꯊꯣꯡꯕꯗꯤ ꯅꯨꯡꯉꯥꯏꯕꯅꯦ ꯃꯩꯗ ꯊꯣꯡꯗ꯭ꯔꯗꯤ ꯒ꯭ꯌꯥꯁꯇ ꯊꯣꯡꯉꯗꯤ ꯅꯨꯡꯉꯥꯏꯇ꯭ꯔꯣ꯫
ꯍꯣꯏ ꯑꯗꯨꯕꯨ ꯇꯟꯕꯄ ꯄꯤꯛ ꯊꯟꯈ꯭ꯔꯕ꯫ ꯊꯃꯣꯏꯁꯦ ꯇꯟꯕꯅ ꯄꯤꯛ ꯊꯟꯈ꯭ꯔꯕ꯫
ꯑꯣ ꯅꯪꯗꯤ ꯈꯨꯟꯗ ꯂꯩꯕ꯭ꯔꯣ ꯏꯝꯐꯥꯜꯗ ꯂꯩꯕ꯭ꯔꯣ꯫
ꯍ ꯈꯨꯟꯗ ꯂꯩꯇꯦ ꯏꯁꯥꯅ ꯊꯣꯡꯕꯁꯦ ꯆꯥꯛ ꯀꯌꯥ ꯆꯥꯅꯤꯡꯗꯕ ꯑ ꯃꯤꯅ ꯊꯣꯡꯕꯅ ꯍꯥꯎꯋꯦ꯫
ꯏꯁꯥꯅ ꯊꯣꯡꯕꯅ ꯍꯦꯟꯅ ꯍꯥꯎꯕꯅꯦꯍꯦ꯫
ꯀꯥꯡ ꯈꯨꯌꯥꯝꯗꯨꯒ ꯀꯥꯡ ꯑꯁ ꯆꯪꯉꯦꯅꯦ ꯑꯦꯇꯦꯛ ꯇꯧꯔꯒ ꯂꯩꯔꯦꯅꯦ ꯈꯣꯡꯗ꯫
ꯍꯣꯏ ꯀꯥꯡ ꯌꯥꯝ ꯌꯥꯝꯃꯦꯀꯣ꯫
ꯎꯝ ꯀꯥꯡꯅꯦ ꯈ꯭ꯋꯥꯏ ꯈ꯭ꯋꯥꯏꯗꯒꯤ ꯑꯩꯅ ꯄꯥꯝꯗꯕꯁꯦ꯫ ꯄ꯭ꯔꯤꯊꯤꯕꯤꯗꯒꯤ ꯇꯥꯟꯊꯣꯛꯅꯤꯡꯕꯁꯦ꯫ ꯂꯩꯍꯟꯅꯤꯡꯗꯕꯁꯦ ꯀꯥꯡꯒ ꯀꯥꯛꯐꯩꯒ ꯂꯤꯟ꯫
ꯂꯣꯏꯔꯦꯗꯅ꯫ ꯂꯤꯟ ꯂꯧꯊꯣꯛꯈ꯭ꯔꯗꯤ ꯁꯩꯇꯥꯟ ꯁꯥꯏꯇꯥꯟꯁꯨ ꯂꯩꯔꯔꯣꯏ꯫
ꯍꯣꯏ꯫ ꯀꯥꯡꯗꯤ ꯈ꯭ꯋꯥꯏꯗꯒꯤ ꯄꯥꯝꯗꯕ꯫
ꯀꯃꯥꯏ ꯀꯃꯥꯏ ꯇꯧꯔꯒ ꯂꯩꯒꯦ꯫
ꯑꯩ ꯑꯗꯨꯝ ꯃꯊꯥ ꯁꯥꯔꯒ ꯂꯩꯔꯦꯗ ꯑꯩ ꯄꯨꯟꯁꯤꯁꯦ꯫ ꯑ ꯅꯪꯗꯤ꯫
ꯑꯩꯗꯤ ꯑꯗꯨꯝ ꯐ꯭ꯔꯤꯗ-ꯗ ꯂꯩꯌꯦ ꯃꯤꯔꯦꯝ ꯑꯣꯏꯔꯒ ꯂꯩꯌꯦ ꯑꯩꯗꯤ꯫
ꯅꯣꯛꯅꯤꯡꯉꯤꯗ ꯋꯥꯗꯤ ꯌꯥꯝ ꯍꯩꯌꯦꯀꯣ꯫
ꯎꯝ ꯍꯩꯕꯅꯦ ꯍꯣꯏ ꯑꯩꯗꯤ ꯍꯩꯕꯅꯦ ꯃꯁꯥꯒꯤꯅꯤ꯫
ꯎꯝ꯫
ꯀꯥꯡꯁꯨ ꯌꯥꯝ ꯆꯥꯎꯌꯤꯅꯦ ꯑꯁ ꯌꯥꯝ ꯆꯥꯎꯋꯦ ꯀꯥꯡ꯫
ꯎꯝ ꯆꯥꯎꯕꯅꯦ꯫ ꯑꯗꯨ ꯑꯗꯨ ꯁꯥꯎ ꯎꯝ ꯁꯥꯎꯕꯗꯨ ꯅꯁꯤꯒꯗꯤ ꯑꯁ ꯃꯄꯨꯛ ꯊꯟꯅꯉꯥꯏ ꯆꯪꯒꯗꯕꯗꯣ ꯏ ꯎꯝ ꯌꯥꯝꯒꯅꯤ꯫
ꯀꯥꯡꯗꯤꯀꯣ ꯑꯈꯣꯏꯒꯤ ꯏ ꯆꯨꯞꯄꯒꯀꯣ ꯃꯣꯏꯗꯤ ꯀꯩꯅꯣ ꯇꯧꯕꯅꯦ ꯃꯣꯏꯗꯤ ꯑꯉꯥꯡ ꯄꯨꯊꯣꯛꯄꯅꯦ꯫ ꯃꯆꯥ ꯃꯆꯥ ꯃꯌꯥꯝ ꯄꯨꯊꯣꯔꯛꯑꯅꯤ ꯑꯈꯣꯏꯒꯤ ꯏ ꯆꯨꯞꯄꯒꯀꯣ꯫
ꯍꯣꯏ꯫
ꯑꯗꯨꯒꯤꯅꯦ ꯃꯥ-ꯃꯣꯏꯗꯣ ꯍꯤꯡꯅꯕꯒꯤꯗꯃꯛꯇ ꯏ ꯆꯨꯞꯄꯤꯅꯦ꯫
ꯎꯝ꯫ ꯃꯤꯒꯤ ꯏ ꯁꯨꯕꯒ ꯍꯤꯡꯕ ꯍꯥꯏꯕꯁꯦ
ꯎꯝ꯫
ꯑꯁ꯫ ꯈꯜꯂꯨꯔꯒ ꯑꯩ ꯅꯨꯡꯕꯨ ꯅꯨꯡꯁꯤꯌꯦꯍꯦ ꯃꯣꯏ ꯄꯨꯟ ꯁꯤꯁꯦ ꯑꯩꯈꯣꯏꯗꯤ ꯃꯤꯒꯤ ꯏ ꯃꯤꯒꯤ ꯏꯁꯨꯨ ꯆꯨꯞꯄ ꯍꯩꯇꯦ ꯏꯁꯥꯅ ꯇꯥꯜꯂꯒ ꯎꯝ ꯍꯤꯡꯖꯕ ꯍꯥꯏꯗꯨꯅꯤ
ꯅꯪꯁꯨ ꯀꯥꯡ ꯑꯣꯏꯅꯤꯡꯕ꯭ꯔꯥ ꯑꯗꯨꯗꯤ
ꯑꯣꯏꯅꯤꯡꯗꯦꯗ
ꯀꯥꯡ ꯅꯨꯄꯤ ꯉꯥꯛꯇꯅꯦ ꯏ ꯆꯨꯞꯄꯗꯣ ꯅꯨꯄꯥꯗꯤ ꯆꯨꯞꯇꯦ
ꯌꯥꯝ ꯍꯩꯌꯦꯅꯦ ꯅꯪꯁꯦ ꯅꯣꯛꯅꯤꯡꯉꯦ ꯑꯗꯨꯗꯤ ꯅꯨꯄꯤꯈꯩꯁꯦ ꯐꯠꯇꯕ ꯑꯣꯏꯔꯝꯒꯅꯤ
ꯅꯨꯄꯤꯅꯅꯦ ꯂꯥꯏꯅꯥ ꯃꯌꯥꯝ ꯄꯨꯊꯣꯛ ꯄꯗꯣ ꯀꯥꯡꯒꯤꯗꯤ
ꯑꯩ ꯃꯤ ꯃꯤꯁꯨ ꯑꯣꯏꯔꯝꯒꯅꯤꯗ
ꯅꯠꯇꯦ ꯑꯩꯅ ꯍꯥꯏꯕꯗꯤ ꯂꯥꯏꯅꯥꯒ ꯄꯨꯊꯣꯛꯄꯗꯣ
ꯍꯣꯏ ꯃꯤ ꯃꯤꯒꯤꯁꯨ ꯑꯥꯝ ꯎꯝ ꯀꯔꯤ ꯍꯥꯏꯗꯣꯏꯅꯣ ꯅꯨꯄꯤ ꯈꯛꯇꯪ ꯑꯣꯏꯔꯝꯒꯅꯦꯕ ꯂꯥꯏꯅꯥ ꯄꯨꯊꯣꯛꯄ ꯅꯨꯄꯥꯅ ꯄꯨꯊꯣꯛꯀꯗꯕ ꯃꯥꯟꯗꯦꯕ
ꯏꯁ ꯅꯠꯇꯦꯍꯦ ꯅꯨꯄꯤ ꯅꯨꯄꯤꯗ ꯐꯠꯇꯕ ꯉꯥꯛꯇꯥ ꯇꯥꯏꯁꯟꯅꯒꯅꯨ
ꯑꯦ ꯀꯥꯡ ꯀꯥꯡꯅ ꯐꯠꯇꯕꯅꯤꯅ ꯆꯤꯡꯅꯩꯅꯦꯍꯦ ꯑꯩꯁꯦ ꯆꯤꯡꯅꯕ ꯉꯝꯗꯦꯅꯦ
ꯎꯝ
ꯅꯨꯡꯁꯥ ꯑꯥ ꯇꯥꯈ꯭ꯔꯦ
ꯀꯩꯅꯣ ꯅꯨꯡꯁꯥ ꯇꯥꯒ꯭ꯔꯦꯗꯤ ꯀꯩꯅꯣ ꯅꯪ ꯅꯪꯁꯨ ꯂꯣꯟ ꯄꯨꯗꯕ ꯃꯥꯂꯦꯗ
ꯇꯥꯅꯤꯡꯗꯦꯍꯦ
ꯀꯩꯩꯅꯣ ꯅꯨꯡꯁꯥ ꯇꯥꯒꯔꯦꯗꯤ ꯅꯨꯃꯤꯠ ꯇꯥꯔꯦ ꯍꯥꯏꯌꯣ
ꯇꯥꯒ꯭ꯔꯦ ꯍꯥꯏꯕꯅꯤꯍꯦ
ꯏ ꯀꯩꯅꯣ ꯃꯤꯌꯦ ꯀꯨꯏꯅ ꯀꯨꯏꯅ ꯍꯤꯡꯉꯗꯤ
ꯇꯦ ꯅꯨꯃꯤꯠ ꯇꯥ ꯇꯥ ꯑꯥ ꯑꯥ ꯅꯨꯃꯤꯠ ꯇꯥꯈ꯭ꯔꯥꯕꯅꯤꯅ ꯀꯩꯗꯧꯕ ꯇꯥꯔꯦ ꯅꯪꯗꯤ
ꯑꯩꯔꯣ ꯆꯥꯛ ꯆꯥꯔꯒ ꯑꯃꯨꯛ ꯇꯨꯝꯃꯅꯤ ꯂꯣꯏꯔꯦ
ꯑꯦ ꯌꯥꯝ ꯊꯨꯋꯦꯅ
ꯍꯣꯏ ꯑꯈꯣꯏꯗꯤ ꯈꯨꯟꯗ ꯂꯩꯕꯅꯤꯅ ꯊꯨꯗ꯭ꯔꯥꯗꯤ ꯌꯥꯗꯦꯅꯦ
ꯑꯣ ꯍꯣ ꯈꯪꯉꯦ ꯈꯪꯉꯦ ꯃꯔꯝꯗꯣ ꯈꯪꯉꯦ ꯑꯩ
ꯎꯝ
ꯑꯍꯣꯏ ꯑꯗꯨꯅꯦ ꯑꯗꯨꯅꯦ ꯆꯨꯝꯃꯤ
ꯑꯈꯣꯏꯗꯤ ꯍꯣꯏ ꯑꯈꯣꯏꯗꯤ ꯎꯝ ꯑꯈꯣꯏ ꯏꯄꯨꯒ ꯏꯕꯣꯒꯁꯨ ꯂꯩꯕꯅꯤꯅꯀꯣ ꯑꯍꯟꯖꯨ ꯂꯩ ꯕꯅꯤꯅꯒꯣ
ꯍꯣꯏ ꯍꯣꯏ
ꯌꯥꯗꯦꯕ
ꯎꯝ ꯀꯩ ꯑꯦꯟꯁꯥꯡ ꯊꯣꯡꯉꯦ ꯑꯗꯨꯗꯤ ꯑꯍꯥꯎꯕ ꯊꯣꯡꯂꯝꯒꯥꯅꯤ ꯑꯍꯜ ꯂꯩꯕꯅꯤꯅ ꯑꯣ ꯉꯥꯅꯨ ꯋꯥꯎ ꯄꯨꯔꯥ ꯍꯥꯎ ꯍꯥꯎꯒꯗꯕ ꯑ ꯄꯣꯔꯥ ꯀꯩꯅꯣꯅꯤꯅꯦ
ꯑꯩꯈꯣꯏ ꯑꯥ ꯑꯃ ꯀꯩꯅꯣ ꯑꯩꯈꯣꯏꯒꯤ ꯊꯪꯅꯕ ꯈꯨꯟ ꯑꯃꯗ ꯏꯕꯣꯛ ꯈꯣꯏꯗꯣ ꯑꯗꯨꯗ ꯎꯝ ꯂꯩꯕ ꯆꯠꯄꯅꯤꯗ ꯃꯣꯏꯅ ꯂꯩꯕ ꯆꯠꯂꯒ ꯎꯝ ꯅꯪꯗꯤ ꯀꯩ ꯌꯦꯟꯖꯥꯡ ꯊꯣꯡꯗꯣꯏꯅꯣ ꯍꯥ
ꯃꯃꯜ ꯀꯌꯥ ꯄꯤꯒꯦ ꯃꯃꯜꯗꯤ
ꯎꯝ ꯃꯃꯜꯁꯦ ꯈꯪꯗꯦ ꯏꯅꯥꯎꯅꯨꯄꯤꯒ ꯏꯆꯦꯒ ꯂꯩꯕ ꯆꯠꯃꯤꯅꯦ ꯈꯪꯗꯦ ꯍꯣꯡꯕ꯭ꯔꯥ ꯇꯥꯡꯕ꯭ꯔꯅꯦ ꯑꯩꯈꯣꯏꯁꯨ ꯉꯥꯅꯨ ꯂꯩꯌꯦꯕꯀꯣ ꯑꯩꯈꯣꯏꯗ ꯄꯤꯛꯇ꯭ꯔꯨꯛ ꯄꯤꯛꯇ꯭ꯔꯨ ꯄꯤꯛꯑꯕꯀꯣ ꯃꯆꯥꯅꯦꯕ ꯑꯗꯣ ꯆꯥꯕ ꯌꯥꯗ꯭ꯔꯤꯕꯕꯨ ꯆꯥꯕ ꯌꯥꯔꯗꯤ ꯂꯣꯏ ꯆꯥꯗꯣꯏꯅꯦꯕꯀꯣ
ꯑꯩꯗꯤ ꯏꯔꯣꯟꯕ ꯏꯔꯣꯟꯕ ꯇꯧꯒꯦ ꯁꯦꯕꯣꯠ ꯑꯗꯨꯒ ꯑꯗꯨꯒ ꯂꯦꯗꯤꯁ ꯐꯤꯡꯒꯔꯅ ꯆꯝꯐꯨꯠ ꯇꯧꯏ
ꯎꯝ ꯅꯊꯟꯗ ꯂꯩꯕ꯭ꯔꯣ ꯅꯪꯗꯤ
ꯍꯣꯏ ꯆꯥꯟꯅꯒꯗ꯭ꯔꯥꯗꯨꯔꯣ
ꯎꯝ ꯌꯥꯔꯦ ꯀꯩꯅꯣ
ꯎꯝ
ꯁꯤꯕꯨ ꯁꯤꯗ꯭ꯔꯗꯤ ꯄꯪꯆꯥꯗ ꯆꯥꯋꯣ ꯑꯗꯨꯝ
ꯍꯥꯎꯗꯕꯗꯤ ꯄꯥꯝꯗꯦꯅꯦꯍꯦ ꯅꯌꯥꯝꯕꯁꯦ
ꯎꯝ ꯑꯗꯨꯝ ꯁꯤꯕꯨ ꯁꯤꯗ꯭ꯔꯗꯤ ꯄꯪꯆꯥꯥ ꯆꯥꯔꯁꯨ ꯌꯥꯏꯌꯦ
ꯌꯥꯏ ꯍꯣꯏ ꯀꯥꯏꯗꯦ
ꯀꯥꯏꯗ ꯑꯣ ꯀꯥꯏꯗꯦꯕ
ꯎꯝ ꯑꯩꯗꯤ ꯏꯥ ꯄꯪꯆꯥ ꯆꯥꯏꯒꯗ ꯑꯩꯗꯤ ꯑꯃ ꯑꯣꯏꯔꯁꯨ ꯁꯥꯏ ꯑꯃ ꯑꯣꯏꯔꯁꯨ ꯁꯥꯏ ꯑꯦꯟꯁꯥꯡꯁꯦ ꯈꯝꯗꯦ ꯁꯨꯖꯤ ꯑꯣꯏꯗꯦ
ꯅꯪꯁꯦ ꯀꯩꯅꯣꯒꯤ ꯀꯩꯅꯣꯒꯤ ꯃꯤ ꯅꯠꯇ꯭ꯔꯣ ꯃꯔꯥꯡꯁꯤꯡꯒꯤꯀꯣ
ꯅꯠꯇꯦ ꯅꯠꯇꯦ
ꯅꯠꯇꯕ꯭ꯔꯣ
ꯅꯠꯇꯦ ꯍꯣꯏ ꯑꯩꯗꯤ ꯑꯥꯗꯒꯤꯅꯦ ꯑꯥ ꯑꯔꯥꯄꯗꯒꯅꯦ ꯍꯥ
ꯄꯥꯔꯠ ꯀꯌꯥꯅꯣ ꯅꯪꯗꯣ
ꯎ ꯑꯩꯈꯣꯏꯔꯣ
ꯎꯝ
ꯑꯍꯨꯝ
ꯑꯣ ꯈꯪꯉꯦ ꯑꯗꯨꯗꯤ ꯑꯩꯁꯨ ꯀ ꯀꯩꯅꯣ ꯅꯪꯅ ꯍꯥꯏꯕꯗꯨ ꯑꯉꯥꯡ ꯍꯥꯏꯕ꯭ꯔꯣ
ꯑꯦ ꯅꯇꯦꯟ ꯇꯤꯍꯤ ꯁꯤꯕꯂꯤꯡ ꯍꯥꯏꯕ
ꯅꯪꯁꯦ ꯉꯥꯎꯔꯦꯅꯦ
ꯅꯪꯅ ꯍꯪ ꯍꯪꯕꯗꯨ ꯅꯨꯄꯥ ꯅꯨꯄꯥ ꯀꯌꯥꯔꯣ ꯍꯥꯏꯕ ꯅꯠꯇ꯭ꯔꯣ ꯅꯣꯏ ꯏꯃꯨꯡ ꯑꯩ ꯑꯩ ꯎꯝ ꯑꯩ ꯏꯃꯨꯡ
ꯅꯠꯇꯦ ꯑꯩꯅ ꯍꯥꯏꯕꯗꯤ ꯅꯪ ꯅꯣꯏꯒꯤ ꯈꯨꯟꯗꯣ ꯅꯪ ꯄꯥꯔꯠ ꯀꯌꯥꯗꯒꯤꯅꯣ ꯍꯥꯏꯕꯅꯦ
ꯑꯣ ꯑꯩꯁꯦ ꯀꯩꯅꯣꯗꯒꯤꯅꯦꯗ ꯄꯥꯔꯠ ꯋꯥꯟꯗꯒꯤ
ꯑꯣ ꯄꯥꯔꯠ ꯋꯥꯟꯗꯤ ꯈꯪꯕ ꯃꯤ ꯂꯩꯇꯦꯗ
ꯎꯝ ꯄꯥꯔꯠ ꯐꯥꯏꯚꯗꯤ ꯂꯩꯕ꯭ꯔꯣ ꯄꯥꯔꯠ ꯄꯥꯔꯠ ꯊ꯭ꯔꯤ ꯄꯥꯔꯠ ꯐꯣꯔꯗꯤ ꯂꯩꯕ꯭ꯔꯣ
ꯄꯥꯔꯠ ꯊ꯭ꯔꯤꯒ ꯑꯥ ꯐꯥꯏꯚꯀ ꯂꯩꯌꯦ
ꯑꯣ ꯐꯩꯌꯦ ꯐꯩꯌꯦ
ꯐꯩꯌꯦ ꯃꯤ ꯑꯗꯨꯗꯗꯤ ꯌꯥꯝꯃꯦꯕꯀꯣ
ꯎꯝ ꯈꯪꯅꯥ ꯈꯪꯅꯥꯕ ꯌꯥꯝꯕꯅ ꯐꯩ
ꯍꯣꯏ ꯐꯩꯌꯦ ꯆꯠꯊꯣꯛ ꯆꯠꯁꯤꯟ ꯇꯧꯔꯀꯥꯟꯗꯁꯨ ꯑꯗꯨꯝ
ꯎꯝ
ꯎꯝ ꯆꯪꯍꯧꯕ ꯌꯥꯏꯗꯅ
ꯎꯝ ꯑꯩꯗꯤ ꯃꯤ ꯌꯥꯝ ꯄꯥꯛ ꯈꯪꯅꯗꯦꯗ
ꯎꯝ ꯑꯩꯅ ꯈꯪꯗꯕꯩꯗꯤ ꯋꯥꯅꯤꯗ ꯍꯥꯏꯗꯤ ꯃꯣꯏꯅꯀꯣ ꯑꯩꯈꯣꯏ ꯏꯄꯨꯒꯤ ꯃꯤꯡ ꯅꯦ ꯑꯩꯈꯣꯏ ꯃꯣꯏꯒꯤ ꯃꯤꯡ ꯍꯥꯏꯔꯗꯤ ꯃꯣꯏꯅ ꯑꯣ ꯑꯣ ꯍꯥꯏꯔꯒꯅꯦ ꯑꯩꯗꯤ ꯕ꯭ꯂꯥꯏꯟ ꯑꯩꯗꯤ ꯀꯩꯝ ꯈꯪꯗꯦ
ꯎꯝ
ꯑꯣꯏꯅ ꯍꯥꯏꯔꯛꯑꯗꯤ ꯑꯩꯁꯨ ꯑꯣ ꯑꯣ ꯑꯗꯨꯝ ꯇꯥꯔ ꯂꯩꯔꯅꯤ ꯑꯗꯨꯝ ꯅꯪꯗꯤ ꯍꯧꯖꯤꯛ ꯎꯝ ꯍꯧꯖꯤꯛ ꯏꯝꯐꯥꯜꯗ ꯅꯊꯟꯇꯥ ꯑꯗꯨꯝ ꯂꯩꯕ꯭ꯔꯥ ꯅꯪꯗꯤ ꯇꯟꯗ꯭ꯔꯣ
ꯂꯩ ꯑꯩꯁꯦ ꯇꯜꯂꯁꯨ ꯀꯔꯤ ꯎꯄꯥꯏ ꯂꯩ
ꯅꯪ ꯅꯪ ꯅꯪꯒꯤ ꯅꯪꯒꯤ ꯅꯈꯣꯟ ꯇꯥꯕꯗꯗꯤ ꯅꯪꯖꯦ ꯌꯥꯝ ꯑꯍꯟ ꯃꯥꯜꯂꯦ
ꯍꯣꯏ ꯃꯥꯅꯦ ꯑꯍꯟ ꯑꯣꯏꯔꯦ ꯑꯩꯁꯦ
ꯑꯣ ꯍꯅꯨꯔꯝꯃꯅꯤꯕ ꯑꯁ
ꯎꯝ
ꯅꯌꯨꯝ ꯄꯥꯟꯕ ꯌꯥꯔꯦ ꯑꯗꯨꯗꯤ ꯌꯨꯝ ꯄꯥꯟꯕ ꯌꯥꯔꯦ
ꯑꯣ ꯑꯣ ꯌꯥꯔꯦ ꯌꯥꯔꯦ
ꯅꯌꯨꯝ ꯄꯥꯟꯈ꯭ꯔꯣ ꯑꯗꯨꯗꯤ
ꯍꯣꯏ ꯍꯣꯏ ꯍꯌꯦꯡ ꯄꯥꯜꯂꯒꯦ
ꯍꯣꯏ ꯌꯥꯏꯌꯦ
ꯎꯝ ꯍꯌꯦꯡ ꯍꯌꯦꯡꯁꯦ ꯍꯌꯦꯡ ꯏꯚꯤꯅꯤꯡꯁꯦ ꯄꯨꯡ ꯄꯨꯡ ꯇꯔꯨꯛꯇ ꯄꯥꯜꯂꯒꯦ
ꯎꯝ ꯄꯥꯜꯂꯣ ꯍꯣꯏ ꯆꯦꯟꯈ꯭ꯔꯣ
ꯆꯦꯜꯂꯒ ꯑꯋꯥ ꯅꯨꯡꯉꯥꯏ ꯑꯗꯨꯝ ꯋꯥꯔꯤ ꯁꯥꯟꯅꯃꯤꯜꯂꯒ ꯆꯠꯅꯃꯤꯟꯅꯒ ꯂꯩꯕꯅ ꯐꯩ ꯄꯨꯟꯁꯤꯁꯦ ꯋꯥꯏ
ꯍꯣꯏ ꯑꯗꯨ ꯇꯧꯋꯣ ꯅꯠꯇ꯭ꯔꯗꯤ ꯌꯥꯔꯔꯣꯏꯌꯦ ꯅꯪ
ꯎꯝ ꯈꯨꯏꯔꯅꯤ ꯍꯥꯏꯌꯣ
ꯄꯠꯂꯅꯤ ꯍꯥꯏꯌꯨ꯫
ꯍꯣꯏ꯫
ꯄꯨꯟꯁꯤꯁꯦ ꯈꯪꯗꯦꯗ꯫ ꯋꯥꯏꯗ꯫ ꯈꯜꯂꯨꯔꯒ ꯋꯥꯏ ꯄꯨꯟꯁꯤꯁꯦ꯫
ꯎꯝ ꯋꯥꯏꯌꯦ꯫
ꯌꯥꯝ ꯋꯥ ꯋꯥꯅ ꯈ ꯁꯨ ꯍꯛꯆꯥꯡ ꯁꯣꯛꯑꯦ꯫
ꯑꯗꯨꯝ ꯈꯟꯗꯕꯤꯗ ꯑꯗꯨꯝ ꯅꯨꯡꯉꯥꯏꯅ ꯅꯨꯡꯉꯥꯏꯅ ꯂꯩꯌꯣ꯫
ꯎꯝ꯫ ꯈꯟ ꯈꯟ ꯑ ꯈꯟ ꯗꯅꯕ ꯂꯩꯇꯦꯅꯦ ꯑꯦꯠ ꯑ ꯀꯔꯤ ꯍꯥꯏꯗꯣꯏꯅꯣ ꯈꯪꯗꯦ꯫ ꯈꯟ ꯈꯪꯗ꯭ꯔꯦꯍꯦ ꯄꯨꯟꯁꯤꯁꯦ꯫ ꯅꯨꯡꯉꯥꯏꯅ ꯂꯩꯅꯤꯡꯉꯦ꯫
ꯅꯨꯡꯉꯥꯏꯅ ꯑꯗꯨꯝ ꯂꯩꯌꯣ ꯑꯁ ꯑꯗꯨꯗꯤ ꯂꯥꯏꯔꯤꯛ ꯄꯥꯋꯣ ꯑꯗꯨꯗꯤ꯫
ꯑꯣꯐꯤꯁꯔ ꯑꯣꯏ ꯑꯣꯏꯔꯒ ꯂꯩꯅꯤꯡꯉꯦ ꯗꯤ ꯁꯤꯒꯨꯝꯕ ꯑꯣꯏꯅꯤꯡꯉꯦ꯫
ꯑꯁ꯫
ꯎꯝ ꯂꯥꯏꯔꯤꯛ ꯄꯥꯕꯒꯤ ꯃꯇꯝꯁꯨ ꯍꯦꯟꯈ꯭ꯔꯦꯅꯦ꯫
ꯑꯥ ꯍꯦꯟꯗꯦ ꯍꯦꯟꯗꯦ ꯅꯨꯄꯥꯅꯤ ꯀꯩꯅꯣ꯫
ꯍ ꯅꯨꯄꯥ ꯑꯣꯏꯔꯁꯨ ꯕ꯭ꯔꯦꯟꯗ ꯌꯥꯗ꯭ꯔꯦꯅꯦ꯫
ꯕ꯭ꯔꯦꯟꯗꯣ ꯌ꯭ꯥꯗ ꯍꯣꯏ ꯌꯥꯗꯕꯅꯦꯕꯀꯣ ꯑꯗꯣ ꯑꯍꯥꯟꯕꯗꯗꯤ ꯑꯗꯨꯝ ꯊꯥ ꯑꯍꯨꯝ ꯃꯔꯤ ꯑꯗꯨꯝ ꯅꯨꯡꯇꯤꯒꯤꯀꯣ ꯑꯗꯨꯝ ꯎꯝ꯫ ꯄꯥꯋꯣ ꯑꯗꯨ ꯑꯗꯨ ꯑꯣꯏꯗꯤ ꯑꯗꯨꯝ ꯍꯩꯅꯔꯛꯀꯅꯤ ꯃꯁꯥꯒꯤ꯫
ꯎꯝ ꯍꯧ
ꯏꯁꯇꯥꯔꯇꯤꯡꯗ ꯋꯥꯕꯅꯦꯕ꯫ ꯍꯣꯏ ꯍꯧꯔꯛꯄꯗꯗꯤ ꯋꯥꯕꯅꯦꯕꯀꯣ ꯂꯣꯏꯅꯃꯛꯅꯦ ꯍꯧꯔꯛ ꯄꯗꯤ ꯀꯅꯥꯅ ꯋꯥꯗꯕꯤ ꯅꯨꯡꯉꯥꯏꯅ ꯊꯕꯛ ꯐꯪꯉꯣ ꯍꯥꯏꯕꯗꯤ ꯀꯅꯥꯅ ꯌꯥꯒꯦꯔꯣ꯫
ꯎꯝ꯫ ꯍꯧꯕ ꯇꯥꯔꯦ ꯑꯗꯨꯗꯤ꯫
ꯎꯝ ꯍꯧꯔꯣ꯫
ꯂꯥꯏꯔꯤꯛ ꯄꯥ ꯑ ꯄꯥꯕ ꯍꯧꯔꯒꯦ ꯍꯌꯦꯡꯗꯒꯤ ꯑꯩ ꯎꯝꯃ ꯑ